ꯎꯝ ꯌꯥꯝ ꯅꯨꯉꯥꯏꯗꯣꯏꯖꯥꯠꯂꯥ ꯆꯪꯉꯟꯗꯔꯣ
ꯆꯥꯔꯣꯏ ꯉꯁꯤꯗꯤ
ꯆꯥꯒꯔꯦ
ꯆꯥꯁꯦꯅꯦ ꯑꯩꯈꯣꯏꯁꯨ ꯈꯔ ꯊꯣꯡ ꯊꯥꯛꯂꯥꯒ ꯈꯔ ꯄꯤꯕꯤꯌꯣꯅꯦ ꯀꯩꯅꯣ
ꯁꯤ ꯂꯣꯏꯈ꯭ꯔꯗꯤ ꯆꯥꯔꯥꯁꯦ ꯁꯤ ꯆꯥꯕ ꯂꯣꯏꯔꯒ ꯑꯃꯨꯛ
ꯑꯣ
ꯂꯐꯨ ꯄꯤꯖꯥꯅꯤꯅꯦ
ꯍ ꯂꯐꯣꯏꯗꯨꯗꯤ ꯐꯖꯅ ꯀꯟꯗꯧꯔꯤꯗ
ꯎꯝ
ꯑꯇꯣꯞꯄꯗꯤ ꯂꯩꯇ꯭ꯔꯕꯣ
ꯀꯟꯕꯥ ꯄꯥꯝꯗꯔꯣ
ꯎꯝ ꯂꯥꯐꯣꯏꯗꯤ ꯀꯩꯅꯣꯝꯃꯥ ꯃꯥꯟꯒꯅꯤꯍꯦ
ꯎꯝ ꯍꯣꯏ ꯃꯗꯨꯒꯤ ꯂꯐꯣꯏꯅꯦ ꯄꯕꯤꯁꯥꯗꯩꯗꯣ
ꯆꯥꯕ ꯅꯨꯡꯉꯥꯏꯔꯣꯏꯗ ꯑꯗꯨꯗꯤ ꯀꯩꯅꯣꯃ ꯅꯤꯡꯁꯤꯡꯗꯅꯀꯣ
ꯊꯝꯕꯅꯦꯃ
ꯀꯩꯅꯣꯝꯃ ꯁꯦꯝ ꯃꯟꯗꯅ
ꯍꯣꯔ ꯌꯥꯔꯣꯏꯗ ꯑꯗꯨꯗꯤ ꯑꯗꯨ ꯅꯠꯇꯕ ꯇꯣꯞꯄꯗꯤ ꯂꯩꯇ꯭ꯔꯣ
ꯑꯇꯣꯞꯄ ꯂꯩꯇ꯭ꯔꯦꯕꯅ ꯉꯥꯛꯇꯅꯦ ꯑꯩ ꯄꯤꯖꯗꯦꯕ
ꯍ ꯑꯗꯨꯗꯞꯁꯅ ꯍꯥꯎꯒꯗꯣꯕ꯭ꯔꯥ ꯍꯥꯎ꯭ꯔꯣ ꯍꯥꯏꯗꯕ꯭ꯔꯥ ꯆꯥꯗꯧꯕꯁꯤ ꯃꯩ ꯇꯥꯏꯍꯦ
ꯐꯝꯕꯅꯦꯕ
ꯎꯝ ꯊꯨꯝꯕꯁꯤꯗꯤ ꯄꯦꯟꯕ ꯅꯥꯏꯔꯣꯏꯗ ꯃꯐꯥꯡ ꯑꯃ ꯆꯥꯕꯒꯁꯦ ꯄꯨꯛ ꯊꯟꯕ ꯈꯪꯂꯣꯏ ꯂꯐꯣꯏ ꯀꯌꯥꯝ ꯂꯩꯕ꯭ꯔꯣ
ꯑꯩꯈꯣꯏꯒꯤ ꯑꯅꯤ ꯄꯥꯜꯂꯤꯌꯦ ꯍꯧꯖꯤꯛ
ꯌꯥꯝ ꯅꯨꯡꯉꯥꯏ ꯋꯥꯅꯤꯅꯦ
ꯀꯟꯗ꯭ꯔꯤꯑꯌꯦ
ꯄꯥꯟꯕ ꯍꯧꯗ ꯉꯥꯏꯔꯤꯕ
ꯎꯝ ꯄꯥꯟꯗꯤ ꯄꯥꯟꯈ꯭ꯔꯦ
ꯀꯟꯕꯗꯣ ꯃꯇꯝ ꯆꯪꯉꯦꯗꯅ ꯍꯣꯏ
ꯎꯝ
ꯅꯣꯣꯏ ꯏꯗꯤ ꯄꯥꯅꯨ ꯂꯩ ꯆꯥꯕꯒꯤ ꯂꯐꯣꯏꯖꯥꯠ ꯅꯠꯇꯤꯅ ꯑꯗꯨꯗꯤ
ꯎꯝ
ꯃꯥꯗꯤ ꯐ꯭ꯔꯨꯠꯁ ꯈꯛꯇ ꯑꯗꯨꯃꯥꯏꯅ ꯆꯥꯗꯣꯏ
ꯂꯩꯗꯤ ꯍꯨꯟꯗꯣꯛꯈ꯭ꯔꯦ
ꯂꯩ ꯈꯛꯇ ꯆꯥꯗꯧꯕ ꯂꯐꯣꯏ ꯖꯥꯠ ꯂꯩꯌꯦ ꯂꯐꯣꯏ ꯆꯥꯕ ꯌꯥꯕ ꯖꯥꯠꯇꯤ ꯂꯐꯨ ꯊꯔꯣꯗꯣ ꯆꯥꯕ ꯌꯥꯗꯦ
ꯅꯣꯍ
ꯑꯗꯨꯃꯥꯏꯟ ꯇꯧꯕꯅꯦ
ꯑꯗꯨꯗꯤ ꯂꯐꯨꯁꯦ ꯂꯐꯣꯏ ꯊꯥꯕꯁꯦ ꯆꯍꯤ ꯀꯌꯥ ꯂꯩꯔꯒ ꯄꯥꯟꯕ
ꯆꯍꯤ ꯑꯅꯤ ꯑꯗꯨꯋꯥꯏꯔꯣꯝꯗꯒꯤ ꯑꯗꯨꯝ ꯄꯥꯟꯗ ꯄꯥꯟꯕꯅꯦꯅ
ꯑꯗꯨꯗꯤ ꯋꯥꯠꯂꯤꯗ ꯑꯩꯒꯤꯁꯦ ꯍꯧꯖꯤꯛ ꯆꯥꯔꯣꯏ
ꯖꯒꯥ ꯖꯒꯥꯗ ꯄꯣꯜꯂꯦ
ꯊꯥꯕꯗꯣ ꯆꯍꯤ ꯑꯃꯗꯤ ꯐꯥꯔꯝꯈꯤꯔꯣꯏ ꯑꯩꯒꯤꯁꯤ ꯈꯤꯇꯪ ꯋꯥꯠꯂꯝꯒꯅꯤ ꯑꯗꯨꯗꯤ ꯀꯨꯝꯁꯤꯁꯨ ꯄꯥꯜꯂꯔꯣꯏ ꯃꯊꯪ ꯆꯍꯤꯗ ꯇꯥꯔꯅꯤꯅꯦ ꯆꯥꯕ ꯐꯪꯉꯣꯏꯗ ꯅꯪꯒꯤ ꯂꯐꯣꯏ ꯑꯣꯏꯅ ꯆꯥꯕ ꯇꯥꯔꯦꯅꯦ
ꯎꯝ ꯑꯩꯒꯤ ꯂꯐꯣꯏ ꯆꯥꯎ
ꯎꯝ ꯅꯪꯒꯤ ꯂꯐꯣꯏꯗꯤ ꯀꯗꯥꯏꯗ ꯊꯥꯔꯛꯀꯗꯧꯕ
ꯑꯩ ꯂꯥꯛꯀꯅꯤꯅ
ꯀꯩꯩꯗꯧꯉꯩ ꯂꯥꯛꯀꯗꯧꯕ
ꯅꯣꯏ ꯐꯪꯁꯟ ꯂꯩꯕ ꯀꯥꯟꯗ
ꯐꯪꯁꯟꯗ ꯑꯩ ꯅꯨꯡꯁꯤꯔꯤꯅꯤ ꯐꯪꯁꯟ ꯂꯩꯇ꯭ꯔꯦ ꯐꯪꯁꯟꯒꯤ ꯁꯤꯖꯟ ꯂꯣꯏꯔꯦ
ꯃꯤ ꯂꯣꯏꯅ ꯆꯠꯂꯦ ꯍꯥꯏꯕ ꯀꯥꯟꯗ
ꯐꯪꯁꯟꯗꯤ ꯁꯤꯖꯟ ꯂꯣꯏꯔ ꯗꯨꯕꯨ ꯍꯧꯖꯤꯛꯀꯤ ꯐꯪꯁꯟ ꯇꯧꯕ ꯃꯤꯁꯤꯡꯗꯤ ꯏꯀꯣꯛ ꯕꯦꯔꯥ ꯂꯩꯕ ꯃꯤ ꯑꯣꯏꯔꯤꯅꯤꯗ ꯃꯤ ꯍꯧꯖꯤꯛ ꯐꯪꯁꯟꯒꯤ ꯁꯤꯖꯟ ꯅꯠꯇꯕꯕꯨ
ꯁꯤꯖꯟ ꯅꯠꯇ꯭ꯔꯁꯨ ꯀꯩꯅꯣꯝꯃ ꯁꯤꯖꯟ ꯅꯠꯇ꯭ꯔꯁꯨ ꯀꯩꯅꯣꯝꯃꯗꯤ ꯂꯩꯒꯅꯤꯅ
ꯏꯃꯥꯔꯖꯦꯟꯁꯤꯒꯨꯝꯕ ꯄꯥꯡꯊꯣꯛꯄ ꯀꯔꯤ ꯀ꯭ꯔꯥ ꯑꯗꯨꯃꯥꯏꯅ ꯂꯩ ꯂꯩꯔꯛꯈ꯭ꯔꯦꯅ ꯔꯤꯂꯤꯠ ꯔꯤꯂꯦꯇꯤꯞꯁꯤꯡꯒꯤ ꯀꯔꯤ ꯀ꯭ꯔꯥ
ꯍꯣꯏꯅꯦ ꯏꯃꯥꯔꯖꯦꯟꯁꯤꯗ ꯊꯕꯛ ꯄꯥꯡꯊꯣꯛꯄ ꯋꯥꯅꯦ ꯅꯪꯗꯤ ꯍꯧꯒꯠꯄ ꯊꯦꯡꯂꯩꯑꯦ ꯈꯪꯂꯣꯏꯗ ꯄꯨꯡ ꯅꯤꯄꯥꯟ ꯇꯔꯥꯗ ꯍꯧꯒꯠꯂꯩꯗꯨꯕꯣ
ꯅꯪꯅ ꯀꯧꯕꯤꯗ꯭ꯔꯦ
ꯑꯩꯁꯨ ꯀꯧꯕ ꯅꯪꯔꯣꯏꯅꯦ ꯅꯪꯁꯨ ꯐꯠ ꯂꯥꯛ__ ꯄ ꯅꯪꯔꯣꯏꯅꯦ
ꯅꯪꯒꯅꯤ
ꯒꯥꯔꯤꯁꯨ ꯂꯩꯇꯕꯗꯨꯕꯣ ꯍꯧꯖꯤꯛꯇꯤ ꯍꯧꯖꯤꯛꯇꯤ ꯅꯪ ꯀꯔꯤ ꯒꯥꯔꯤꯅ ꯂꯥꯛꯀꯅꯤ ꯒꯥꯔꯤ ꯀꯌꯥ ꯂꯩꯒꯦ ꯅꯣꯏꯕꯣ
ꯒꯥꯔꯤ ꯂꯩꯇ꯭ꯔꯦ ꯈꯣꯏ ꯂꯥꯏꯟꯗ ꯂꯥꯛꯑꯅꯤ
ꯍꯥꯥ
ꯑꯩꯈꯣꯏꯒꯤ ꯀꯥꯔꯁꯦ ꯌꯣꯟꯅꯤꯡꯈ꯭ꯔꯦꯅꯦ ꯑꯩꯗꯤ ꯕꯥꯏꯛ ꯂꯩꯅꯤꯡꯉꯒ ꯂꯩꯔꯦ
ꯀꯔꯤꯒꯤ
ꯑꯁ ꯂꯤꯃꯤꯠꯁꯦ ꯄꯨꯔꯥ ꯂꯣꯏꯅ ꯂꯣꯏꯔꯕ ꯒꯥꯔꯤꯗꯨꯕꯨ ꯀꯔꯤ ꯀꯥꯟꯅꯔꯥ
ꯁꯦꯝꯔꯗꯤ ꯐꯖꯅꯕꯨ ꯁꯦꯝꯍꯜꯂꯗꯤ ꯑꯗꯨꯅ ꯍꯦꯟꯅ ꯂꯤꯡꯕꯅꯦꯅꯦ ꯍꯧꯖꯤꯛ__ ꯀꯥꯟꯅꯤ ꯑꯁ ꯅꯧꯅ ꯃꯣꯇꯣꯔꯁꯥꯏ__
ꯁꯦꯝꯒꯥꯅꯤꯉꯥꯏ ꯂꯩꯇꯦ ꯐꯤꯠꯅꯦ
ꯑꯗꯨꯗꯤ ꯀꯔꯤ
ꯌꯦꯡꯁꯤꯟꯈ꯭ꯔꯦꯁꯨ ꯇꯧꯗꯦ ꯌꯥꯝꯅ ꯂꯤꯡꯂꯤꯌꯦ꯫
ꯑꯗꯨꯗꯤ ꯌꯥꯏꯅ ꯀꯔꯤ ꯄ꯭ꯔꯣꯕ꯭ꯂꯦꯝ ꯂꯩꯕ꯭ꯔꯣ ꯄꫭꯠ ꯖꯩ ꯀꯔꯤ ꯀ꯭ꯔꯥ ꯍꯥꯞꯄ ꯈꫭꯠꯄ ꯏꯃꯥꯔꯖꯦꯟꯁꯤꯗ ꯅꯣꯡ ꯆꯨꯕ ꯀꯥꯟꯗꯁꯨ ꯑꯒꯨꯝꯕ ꯒꯥꯔꯤ ꯆꯧꯕ ꯗꯔꯀꯥꯔꯁꯨ ꯂꯩꯕꯅꯤ꯫ ꯃꯆꯥꯗꯤ ꯄꯤ ꯇꯧꯗꯦ꯫
ꯂꯥꯏꯁꯦꯟꯁ ꯂꯩꯇ꯭ꯔꯁꯤꯗꯤ꯫
ꯑꯗꯨꯗꯤ ꯀꯣꯟꯅ ꯁꯦꯝꯕ ꯌꯥꯏꯅ ꯀꯩꯅꯣ꯫
ꯃꯃꯟꯁꯨ ꯍꯣꯡꯕ ꯑꯦꯠ ꯍꯟꯗ꯭ꯔꯦꯠꯁꯦ꯫
ꯅꯪ ꯏꯌꯥꯝꯕ ꯉꯣꯟꯗ ꯂꯩꯍꯜꯂꯣ ꯍꯥꯏꯔꯣ꯫
ꯄꯩꯁꯥ ꯂꯩꯇꯦꯗ꯫
ꯇꫭꯂꫭꯞ ꯆꯥꯔꯒ ꯃꯥꯗꯤ ꯂꯦꯞꯇꯣꯞ ꯀꯔꯤ ꯀꯔꯥꯁꯨ ꯂꯩꯌꯦ ꯍꯥꯏꯕ ꯅꯠꯇ꯭ꯔꯣ꯫
ꯑꯦ ꯃꯥ ꯃꯥꯒꯤ ꯅꯠꯇꯦꯗ ꯗꯦꯛꯁꯇꯣꯞ ꯀ꯭ꯔꯤ ꯀꯔꯥꯗꯨꯗꯤ ꯄ꯭ꯔꯤꯟꯇꯔꯗꯨꯗ ꯈꯣꯏ ꯁꯣꯁꯥꯏꯇꯤꯒꯤꯅꯤꯗ ꯑꯈꯣꯏꯒꯤ ꯇꯥꯈ꯭ꯔꯅꯤꯗ꯫
ꯀꯔꯤꯒꯤ꯫ ꯁꯣꯁꯥꯏꯇꯤꯒꯤ ꯁꯣꯁꯥꯏꯇꯤꯒꯤꯗꯨ ꯅꯣꯏꯅ ꯄꯥꯏ ꯅꯣꯏꯗ ꯊꯝꯕꯗꯤ ꯀꯔꯤ ꯅꯪꯉꯣꯟꯗ ꯄꯥꯏꯕ ꯍꯩꯕꯒꯤ ꯅꯣꯏꯉꯣꯟ ꯇꯧꯑꯦ ꯍꯥꯏꯕ꯭ꯔꯣ꯫
ꯑꯈꯣꯏꯗꯤ ꯈꯔ ꯈꯔꯗꯤ ꯑꯗꯨꯃꯥꯏꯅ ꯄꯥꯏ ꯌꯥꯝ ꯄꯥꯏ ꯍꯩꯅ ꯃꯤ ꯑꯇꯣꯞꯄꯁꯤꯡ ꯄꯥꯏꯕ ꯍꯩꯗꯅ꯫
ꯅꯣꯏ ꯅꯣꯏꯒꯤ ꯃꯤꯁꯤꯡꯕꯨ ꯂꯥꯏꯔꯤꯛ ꯄꯥꯛ ꯍꯩꯁꯤꯡꯕ ꯉꯥꯛꯇꯅꯤ ꯍꯥꯥꯔꯒ ꯀ꯭ꯔꯤ
ꯌꯨꯝꯗ ꯃꯤ ꯄꯥꯛ ꯂꯩꯇꯕ ꯑꯗꯨꯒꯤ꯫
ꯎꯝ꯫ ꯑꯗꯨꯗꯤ ꯈꯪꯗꯦꯅꯦ ꯑꯩꯗꯤꯗꯨ
ꯁꯣꯁꯥꯏꯇꯤꯒꯤ ꯕꯣꯔꯠ ꯁꯣꯁꯥꯏꯇꯤꯒꯤ ꯕꯣꯔꯠꯇꯣ ꯈꯣꯏ ꯕꯥꯁꯨ ꯕꯣꯠ ꯑꯗꯨꯃꯥꯏꯟ ꯄꯨꯕ ꯗꯨꯅꯤ
ꯑꫭ꯫
ꯑꯩꯁꯨ ꯑꯗꯨꯝꯃꯥꯏꯟ ꯄꯨꯉꯍꯟꯕꯒꯤꯅꯤ꯫
ꯎꯡ꯫
ꯈꯣꯏꯗꯤ ꯁꯤꯒꯤ ꯁꯣꯁꯥꯏꯇꯤꯁꯤ ꯁꯦꯝꯉꯗ ꯀꯔꯤ ꯀꯔꯥ ꯑꯗꯨꯃꯥꯏꯟ ꯆꯠꯄ ꯀꯥꯟꯗ ꯈꯣꯏ ꯕꯥꯒ ꯑꯩꯒꯤꯗꯤ ꯄꯨꯔꯥ ꯃꯦꯟ ꯃꯦꯟ ꯑꯣꯏꯅ ꯑꯗꯨꯃꯥꯏꯟ ꯆꯠꯄꯒꯤꯀꯣ
ꯎꯝ꯫
ꯑꯗꯨꯒꯤ ꯃꯍꯩꯗꯤ ꯈꯤꯇꯪꯗꯤ ꯆꯥꯔꯝꯑꯕ ꯇꯥꯕꯅꯤ ꯑꯗꯨꯝ꯫
ꯑꯦ꯫ ꯑꯗꯨꯕꯨꯗꯤ ꯆꯨꯝꯃꯤꯅꯦ꯫
ꯑꯗꯨꯒꯤ ꯊꯝꯕꯅꯤꯅꯦ꯫
ꯑꯣ ꯑꯗꯨ ꯅꯣꯏ ꯂꯣꯏꯔꯗꯤ ꯅꯣꯏ ꯂꯣꯏꯔꯗꯤ ꯃꯤꯅ ꯑꯃꯨꯛ ꯄꯥꯏꯕ ꯇꯥꯕ꯫
ꯑꯦ ꯄꯥꯏꯍꯜꯂꫭꯏ ꯑꯩꯈꯣꯏꯒꯤ ꯑꯣꯏꯔꯅꯤ꯫
ꯈ꯭ꯔꯤꯒꯤ ꯫ ꯅꯁꯥꯅ ꯂꯩꯕ ꯄꯣꯠꯁꯨ ꯅꯠꯇꯕꯕꯨ ꯃꯤ ꯁꯥꯏ ꯥꯇꯤꯒꯤꯕꯨ ꯃꯤ ꯑꯃꯅ ꯑꯃꯨꯛꯀ ꯁꯣꯁꯥꯏꯇꯤꯗ ꯄꯥꯏꯕ ꯃꯤ ꯑꯃꯅ ꯑꯃꯨꯛꯀ ꯄꯥꯏꯕ ꯇꯥꯕꯅꯤꯅꯦ ꯀꯔꯝꯍꯥꯏꯅ ꯅꯣꯏꯅ ꯑꯃꯨꯛ ꯄꯥꯏꯗꯧꯕ꯫
ꯀꯝꯄ꯭ꯌꯨꯇꯔꯇ ꯃꯥꯟꯅꯩ ꯄꯤꯕ꯫
ꯍꯥꯏꯕꯗꯤ꯫
ꯗꯃꯥꯝꯅꯦꯕ ꯀꯄꯤꯇꯔꯗꫭ꯫
ꯎꯝ꯫
ꯄꯤꯁꯇꯣ ꯗꯃꯥꯟꯅꯤꯕ ꯄꯤꯕ ꯑꯅꯤꯔꯥ ꯑꯍꯨꯝꯔꯥ ꯆꯦꯔꯃꯦꯟ ꯍꯣꯏ ꯗꯨꯗꯤ ꯆꯤꯌꯦꯔꯃꯦꯟꯗꯨꯗꯤ ꯌꯥꯝꯅ ꯍꯟꯅꯨꯒ꯭ꯔꯦꯕ꯫
ꯎꯝ꯫
ꯏꯁꯃꯥꯔ꯭ꯠ ꯐꯣꯟꯁꯨ ꯄꯥꯏ ꯌꯦꯡꯕꯁꯨ ꯍꯩꯇꯦ ꯃꯆꯥ ꯅꯨꯄꯥꯗꯨꯁꯨ ꯒꯙꯥꯅꯦ
ꯎꯝ
ꯃꯥ ꯌꯨꯝꯗꯁꯨ ꯂꯩꯇꯦ ꯑꯥꯗ ꯂꯩꯌꯦ ꯑꯗꯨꯒ ꯑꯈꯣꯏꯒꯤ ꯁꯦꯀꯦꯇ꯭ꯔꯤꯗꯨꯁꯨ ꯑꯥꯗ ꯗ ꯂꯩꯌꯦ ꯃꯥꯁꯨ ꯑꯥꯎꯠ ꯑꯣꯐ ꯁ꯭ꯇꯦꯁꯟꯅ ꯁꯦꯀꯤꯇꯔꯤꯗꯤ ꯌꯝꯅꯗꯤ ꯑꯃꯗꯤ ꯊꯝꯕꯅꯦꯕ
ꯎꯝ
ꯃꯤ ꯃꯤꯌꯥꯝꯒꯤ ꯁꯦꯕꯥꯅꯤꯗ ꯈꯣꯏꯗ ꯊꯝꯃꯦ ꯍꯥꯏꯅ ꯑꯩꯈꯣꯏ ꯈꯛꯇ ꯌꯨꯁ ꯇꯧꯗꯧꯕ ꯅꯠꯇꯦꯗ
ꯎꯝ
ꯁꯣꯁꯥꯏꯇꯤꯒꯤ ꯃꯦꯝꯕꯔꯁꯤꯡ ꯀꯔꯤ ꯀꯔꯥ ꯖꯤꯔꯣꯛꯁ ꯇꯧꯅꯕ ꯐꯣꯇꯣ ꯆꯥꯝꯕ ꯀꯔꯤ ꯀꯔꯥ ꯁꯣꯁꯥꯏꯇꯤꯒꯤ ꯀꯩꯅꯣꯝꯃ ꯑꯗꯨꯃꯥꯏꯟ ꯂꯩꯔꯗꯤ ꯁꯤꯗ ꯄꯨꯔꯥ ꯂꯣꯏꯅ ꯊꯕꯛ ꯁꯨꯗꯦ ꯑꯩꯅ
ꯎꯝ ꯕꯖꯥꯔꯗ ꯄꯩꯁꯥ ꯇꯤꯡꯅꯉꯥꯏꯒꯤꯁꯨ ꯂꯩꯇ꯭ꯔꯦꯕ
ꯍꯝ ꯍꯧꯖꯤꯛ ꯏꯀꯥ ꯔ ꯂꯩꯔꯤꯉꯩꯁꯤꯗ ꯆꯤꯌꯥꯔꯃꯦꯟꯒꯤ ꯅꯨꯄꯥꯗꯣ ꯃꯥꯅ ꯃꯥꯗꯤ ꯀ꯭ꯔꯤꯁꯨ ꯈꯪꯗꯦꯕ ꯃꯥꯏ ꯃꯄꯥ ꯆꯤꯌꯔꯃꯦꯟꯅꯅꯣꯡꯅꯤꯅ ꯆꯤꯌꯔꯃꯦꯟꯒꯤ ꯌꯨꯝꯗ ꯍꯥꯟꯗꯤ ꯑꯗꯨꯃꯥꯏꯟ ꯂꯥꯛꯅꯤꯅ ꯄꯣꯠ ꯆꯩꯗꯣ ꯑꯃꯣꯛ
ꯎꯝ
ꯄꯠꯆꯩ ꯂꯥꯕꯒꯥꯟꯗ ꯀꯝꯄ꯭ꯌꯨꯇꯔꯒꯤ ꯕꯦꯇ꯭ꯔꯤꯗꯣ ꯌꯨ ꯄꯤ ꯑꯦꯁꯇꯣ
ꯎꯝ
ꯌꯨ ꯎ ꯉꯥ ꯌꯨ ꯄꯤ ꯑꯦꯁ ꯑꯗꯨꯃꯥꯏꯟ ꯀꯧꯋꯦꯕ ꯗꯣ ꯕꯦꯇ꯭ꯔꯤꯗꯣ ꯌꯨ ꯄꯤ ꯑꯦꯁ ꯈꯛ ꯑꯗꯨꯃꯥꯏꯅ ꯊꯝꯂꯝꯃꯒ ꯕꯦꯇ꯭ꯔꯤꯗꯣ ꯃ ꯃꯩ ꯊꯥꯟꯈ꯭ꯔꯒꯦ ꯍꯥꯏꯅ ꯃꯥ
ꯈꯒꯠ ꯆꯠꯄ ꯑꯗꯨꯒꯒꯅ ꯏ ꯏ ꯀꯥꯒꯅ‌ꯦ ꯂꯩꯔꯤꯁꯦ
ꯎꯝ
ꯕꯦꯇ꯭ꯔꯤ ꯍꯥꯏꯕꯁꯦ ꯃꯈꯟ ꯃꯈꯟ ꯑꯗꯨꯃꯥꯏꯅ ꯂꯩꯌꯦꯕ
ꯎꯝ
ꯁꯣꯂꯔꯗꯒꯤ ꯆꯥꯔꯖ ꯇꯧꯔꯒ ꯇꯧꯗꯕ ꯕꯦꯇ꯭ꯔꯤ ꯂꯩꯌꯦ ꯃꯩꯗꯒꯤ ꯆꯥꯔꯖ ꯇꯧꯔꯒ ꯕꯦꯇ꯭ꯔꯤ ꯑꯃꯃ‌ꯣꯛ ꯂꯩꯌꯦ
ꯎꯝ
ꯁꯤꯒꯤ ꯕꯤꯇ꯭ꯔꯤꯗꯤ ꯃꯥ ꯆꯥꯔꯖ ꯇꯧꯅꯕꯁꯨ ꯈꯪꯂ‌ꯣꯏꯌ‌ꯦꯕ ꯀꯔꯤ ꯀꯔꯤ ꯀꯔꯥ ꯑꯗꯨꯁꯨ
ꯎꯝ
ꯀꯝꯄ꯭ꯌꯨꯇꯔꯁꯤ ꯌꯥꯝꯅ ꯁꯣꯛꯑꯦꯕ ꯌꯨ ꯄꯤ ꯑꯦꯁ ꯑꯗꯨꯃꯥꯏꯟ ꯊꯝꯉꯗ꯭ꯔꯗꯤ ꯃꯩꯗꯤ ꯇꯝꯕ ꯉꯝꯗꯗꯅ ꯐꯠ-ꯐ-ꯐꯠ ꯃꯨꯠꯄꯅꯤꯅꯀꯣ
ꯎꯝ꯫ ꯑꯗꯨ ꯑꯃ ꯍꯥꯏꯔꯒ ꯅꯤꯕ ꯌꯥꯗꯦ
ꯅꯤꯕ ꯌꯥꯗꯕꯗꯣ ꯃꯥ ꯂꯝꯕꯤ ꯊꯣꯛꯄ ꯌꯥꯗꯕ ꯄꯤ ꯄꯤꯗꯧꯁꯨ ꯃꯥꯟꯗ꯭ꯔꯦꯗ ꯂꯋꯥꯏ ꯊꯋꯥꯏꯒꯤ ꯃꯤꯅꯤꯅꯦ ꯃꯥꯗꯨ ꯆꯥꯎꯈꯠꯇꯝꯃꯤꯟ ꯔꯤꯛꯁ ꯈꯪꯕꯒꯨꯝ ꯈꯪꯗꯕꯒꯨꯝ
ꯎꯝ ꯑꯗꯨꯗꯤ ꯑꯩꯈꯣꯏꯉꯣꯟꯗꯁꯨ ꯄꯥꯜꯂꯦꯗ ꯑꯗꯨꯃꯥꯏꯟ ꯍꯥꯏ꯭ꯕꯗꯨꯗꯤ
ꯈꯪ ꯈꯪꯕꯗꯤ ꯌꯥꯝ ꯁꯥꯕ ꯀ꯭ꯔꯤꯁꯨꯗꯤ ꯈꯪꯗꯕ
ꯍꯥꯏꯅꯕ ꯁꯤꯡꯅꯕ ꯌꯥꯝ ꯋꯥ ꯑꯃꯉꯝꯕꯗꯨ ꯂꯋꯥꯏ ꯈ꯭ꯔ ꯇꯥꯕꯗꯨ
ꯑꯗꯣ ꯑꯩꯒ ꯃꯥꯟꯅꯈ꯭ꯔꯦ ꯑꯗꯨꯃꯥꯏꯟ ꯍꯩꯒꯤꯒꯅꯣ
ꯑꯟꯗꯔꯁꯇꯦꯟꯗꯤꯡ ꯑꯗꯨꯃꯥꯏꯟ ꯂꯩꯒꯤꯗꯕꯗꯨ ꯃꯥꯗꯤ ꯗꯨꯃꯥꯏꯟ ꯈꯜꯂꯥꯝꯒꯅꯦꯕ ꯑꯩꯈꯣꯏꯅ ꯁ‌ꯦ ꯗꯦꯛꯁꯇꯣꯞꯀ ꯄ꯭ꯔꯤꯟꯇꯔꯁꯤ ꯑꯗꯨꯃꯥꯏꯅ ꯌꯨꯁ ꯇꯧꯕꯁꯦ ꯃꯥꯏ ꯃꯣꯏꯗꯤ ꯀꯜꯂꯛꯂꯝꯒꯅꯦꯕ
ꯎꯝ
ꯃꯄꯥ ꯆꯦꯟꯃꯦꯅꯅ ꯑꯩꯈꯣꯏꯗ ꯀꯔꯤ ꯀꯔꯤ ꯊꯝꯗꯕ ꯀꯔꯤ ꯀꯔꯤ ꯀꯔꯥ ꯑꯗꯨꯃꯥꯏꯅ ꯈꯜꯂꯝꯕꯅꯦꯕ ꯑꯩꯈꯣꯏꯗ ꯊꯝꯅꯕꯁꯦ ꯄꯥꯝꯂꯝꯂꯣꯏꯕ ꯆꯧꯈꯠꯇꯥꯕ ꯃꯈꯟꯗ‌ꯣ ꯍꯣꯏꯅꯦ ꯅꯣꯏꯕꯨ ꯁꯤꯖꯤꯟꯅꯕ ꯍꯩꯕꯗꯗꯤ ꯅꯣꯏꯗꯤ ꯅꯣꯏ ꯁꯃꯦꯅꯦ ꯅ‌ꯣꯏꯒꯤ ꯌꯨꯝꯗ ꯑꯗꯨꯃꯥꯟꯅ ꯂꯩꯔꯒ ꯑꯗꯨꯃꯥꯥꯟꯅ ꯌꯨꯁ ꯇꯧꯌ‌ꯣꯅ
ꯌꯨꯁ ꯇꯧꯕ ꯑꯝꯇꯁꯨ ꯍꯩꯇꯦ ꯌꯨꯝꯗꯁꯨ ꯂꯩꯇꯦ
ꯑꯩꯈꯣꯏꯗ ꯊꯝꯃꯦ ꯍꯥꯏꯅ ꯃꯤꯒꯤ ꯁꯦꯕꯥꯗꯤꯅꯦ ꯀꯩꯅꯣ ꯁꯣꯁꯥꯏꯇꯤꯒꯤ ꯃꯦꯝꯕꯔ ꯑꯣꯏꯗ꯭ꯔꯁꯨ ꯁꯤ ꯈꯨꯟꯒꯤꯗꯃꯛ ꯃꯤ ꯀꯔꯤꯒꯔꯥ ꯖꯤꯔ‌ꯣꯛꯁ ꯇꯧꯕ ꯐꯣꯇꯣ ꯆꯥꯝꯕ ꯐꯠ ꯐꯠ ꯐꯠ ꯐꯠ ꯑꯗꯨꯃꯥꯏꯅ ꯂꯥꯛꯈ꯭ꯔ‌ꯣꯅ ꯁꯤꯗ
ꯗꯨꯒꯤꯗꯃꯛꯇꯤ ꯀꯥꯅꯈꯗ꯭ꯔꯦ ꯋꯥꯅ ꯄꯩꯁꯥꯁꯨ ꯇꯤꯡꯉꯔꯣꯏꯅ ꯐ꯭ꯔꯤꯅ ꯇꯧꯗꯧꯕ ꯅꯠꯇ꯭ꯔꯣ
ꯅꯍꯥꯟꯗꯁꯨ ꯃꯥ ꯆꯤꯌꯥꯔꯃꯦꯟ ꯃꯁꯥꯃꯛ ꯂꯥꯛꯂꯒ ꯍꯥꯔ ꯌꯦꯡꯂꯕꯗꯣ ꯁꯤ ꯖꯦꯔꯣꯁ ꯇꯧꯕꯤꯌꯨ ꯍꯥꯏꯅ ꯁꯤ ꯐ꯭ꯔꯤꯗ ꯖꯦꯔꯣꯁ ꯇꯧꯕꯗꯣ ꯌꯥꯝ ꯐꯠ ꯌꯥꯝ ꯐꯠꯇ꯭ꯔꯕꯗ
ꯃꯥꯖꯨ ꯕꯖꯥꯔꯗ ꯀꯨꯝꯃꯗ꯭ꯔꯦꯅ ꯑꯗꯨꯗꯣ
ꯃꯗꯨꯒꯤ ꯕꯦꯅꯤꯐꯤꯠꯁꯇꯣ ꯑꯗꯨꯃꯥꯏꯅ ꯂꯧꯑꯣ ꯂꯧꯑꯣ ꯑꯗꯨꯃꯥꯏꯅ ꯍꯥꯏꯕꯅꯤꯅ ꯑꯩꯈꯣꯏꯗꯤ ꯑꯩꯈꯣꯏ ꯌꯨꯁ ꯇꯧꯅꯤ ꯍꯥꯏꯔꯛꯀꯅꯣ ꯑꯗꯨꯃꯥꯏꯅ ꯇꯧ ꯅꯕ ꯅꯠꯇꯦꯅꯦ
ꯍꯩꯄꯥ ꯁꯥꯔꯒ ꯑꯗꯨꯃꯥꯏꯅ ꯇꯧꯕ ꯉꯝꯕ ꯅꯠꯇꯦꯅꯦ ꯅꯣꯏꯅ ꯑꯃꯃꯝ ꯁꯤꯖꯤꯟꯅꯕ ꯍꯩꯒꯦ ꯍꯥꯏꯔꯗꯤ ꯅꯣꯏ ꯌꯨꯝꯗ ꯊꯝꯃꯒ ꯅꯣꯏꯁꯨ ꯌꯨꯁ ꯇꯧꯑꯣꯅ
ꯑꯩꯈꯣꯏꯁꯨ ꯂꯥꯛꯀꯅꯤꯅꯦ ꯑꯗꯨꯗꯤ ꯖꯦꯔꯣꯛꯁ ꯖꯦꯔꯣꯛꯁ ꯇꯧꯅꯤꯡꯕ ꯀꯥꯟꯗꯗꯤ
ꯑꯩꯈꯣꯏꯅ ꯖꯤꯔ‌ꯣꯁ ꯇꯧꯅꯤꯡꯕꯀꯥꯟꯗꯝꯁꯨꯡ ꯅꯣꯏ ꯖꯤꯔ‌ꯣꯛꯁ ꯇꯧꯕꯤꯕ ꯗꯨ ꯑ‌ꯣꯏꯔꯥꯗꯤ ꯅꯣꯏ ꯌꯨꯝꯗꯁꯨ ꯊꯝꯃꯨ ꯊꯝꯃꯨꯅ